ꯑꯥ
ꯍꯜꯂꯣ
ꯆꯛ ꯆꯥꯔꯕꯣ
ꯆꯥꯔꯦ
ꯀꯩꯗꯧꯔꯤꯒꯦ
ꯐꯣꯟ ꯋꯥꯔꯤ ꯁꯅꯔꯤꯁꯦ ꯎꯗꯔꯣ
ꯑꯣ ꯊꯕꯛꯀ ꯁꯨꯔꯤꯕꯁꯤꯅꯤꯗ
ꯁꯨꯗ꯭ꯔꯦ
ꯇꯣꯂꯣꯞ ꯆꯥꯕꯗꯒꯤ
ꯆꯥꯗꯦ
ꯀꯩꯒꯤ
ꯄꯨꯂꯞ ꯆꯥꯠꯗꯒꯩꯅꯤ ꯐꯔꯋꯥ ꯑꯩ ꯁꯥꯟꯅꯁꯦ ꯄꯩꯁꯥ ꯄꯥꯝ
ꯁꯤ ꯇꯣꯂꯣꯞ ꯆꯥꯔꯤꯅꯦ
ꯅꯠꯇꯦ
ꯍꯌꯦꯡ ꯅꯪ ꯗꯣꯛꯇꯔ ꯆꯠꯂꯨꯒꯦꯔꯣ
ꯎꯝ ꯆꯠꯂꯅꯤ ꯈ꯭ꯋꯥꯡꯒ ꯂꯣꯏ ꯅꯥꯔ ꯀꯥꯟꯁꯤꯗ
ꯏꯝꯐꯥꯟꯗꯕꯦꯝꯃ ꯈꯔ ꯈꯔ ꯀꯥꯔꯨꯆꯣꯅꯦ
ꯗꯣꯛꯇꯔ ꯆꯠꯄꯗꯤ ꯑꯗꯨꯝ ꯀꯥꯏꯑ ꯗꯣꯛꯇꯔ ꯑꯗꯨ ꯈꯛꯇꯪ ꯉꯥꯏ
ꯍꯌꯦꯡꯁꯨ ꯀꯥꯔꯨꯆꯣ ꯍꯥꯏꯕ ꯑꯗꯣ ꯁꯦꯀꯦꯟ ꯍꯦꯟꯗꯩ ꯗ꯭ꯔꯦꯁꯀ ꯂꯩꯙꯔꯛꯑꯣ ꯅꯪ ꯄꯩꯁꯥ ꯂꯩꯗꯨꯗꯤ
ꯇꯂꯦ ꯃꯔꯨꯞꯀꯤ ꯑꯣꯏꯅ ꯊꯝꯖꯦꯜꯂꯒꯦ
ꯐꯔꯦ ꯑꯗꯨ
ꯂ
ꯑꯗꯨꯒꯨꯝꯕ ꯐꯕ ꯂꯩꯄꯣꯠꯇꯗꯤ
ꯁꯤ ꯐꯤꯁꯤꯁꯨ ꯐꯪꯖꯟꯒꯦ ꯇꯧꯔꯒ ꯈ꯭ꯋꯥꯡ ꯑꯃꯨꯛ ꯅꯥꯏ ꯇꯦꯔꯤꯁꯤ ꯀꯗꯥꯝꯅ ꯐꯖꯟꯗꯤ ꯐꯤꯖ ꯐꯪꯗꯔꯣ
ꯃꯥ ꯆꯥꯛ ꯊꯣꯡ ꯉꯝꯗꯣꯏꯖꯠꯂꯣ ꯑꯩ ꯄꯤ ꯁꯥꯒꯦ
ꯀꯩꯝ ꯇꯧꯗ꯭ꯔꯦ ꯗꯥꯏꯅꯦ
ꯈꯪꯗꯦ ꯑꯗꯨꯝ ꯇꯨꯝ ꯂꯩꯕꯁꯨ ꯍꯪꯕꯅꯤ
ꯀꯝ ꯇꯧꯗꯦꯗꯥ ꯑꯗꯨꯗ ꯑꯗꯨꯗ ꯀꯩ ꯄꯥꯛ ꯐꯪꯕ ꯉꯝꯗꯖꯠꯂꯝ ꯈꯨꯠꯇꯨ ꯁꯣꯛꯄꯁꯨ ꯅꯠꯇꯦ
ꯎꯝ
ꯅꯤꯡ ꯅꯤꯡ ꯅꯤꯡ ꯈꯣꯡ ꯂꯩꯔꯦ ꯍꯩꯅꯗꯦ ꯌꯥꯝꯅꯥ ꯅꯠꯇꯦ
ꯁꯨꯝ ꯅꯨꯡꯉꯥꯏꯇꯕ꯭ꯔꯥ ꯍꯪꯉꯛꯏꯕꯅꯤꯗ
ꯑꯀꯨꯞꯄꯥ ꯃꯔꯣꯟꯒꯤꯗꯃꯛꯇ ꯃꯁꯥꯒ ꯇꯥꯟꯅꯕꯤꯌꯨ
ꯁꯤꯒꯤ ꯐꯅꯦꯛꯁꯤ ꯁꯦꯒꯥꯏꯗꯧꯔꯦ ꯑꯊꯨꯟꯕ ꯃꯤꯄꯨꯡ ꯄꯥꯊꯤ ꯄꯥꯏꯔꯦ
ꯗꯤꯕꯤꯀꯥ ꯅꯪ ꯁꯥꯔ ꯐꯨꯅꯦꯌꯦ ꯁꯨꯁꯤꯟꯒꯤ
ꯄꯁ ꯃꯕꯥꯅꯤꯗꯤ ꯌꯥꯝ ꯈꯪꯅꯈ꯭ꯔꯦꯅꯦ ꯑꯗꯨꯗꯤ
ꯎꯝ ꯒꯦꯝ ꯁꯥꯟꯅꯃꯤꯅꯩ ꯍꯥꯏꯌꯦ
ꯑꯥ ꯑꯅꯤꯗ ꯑꯣꯏꯅ ꯀꯣꯏꯅꯍꯧꯅꯤꯀꯣ
ꯎꯝ ꯑꯗꯨꯗꯤ ꯃꯉꯥꯡ ꯉꯥꯛꯇꯅꯤꯍꯦ
ꯐꯦꯟꯗꯁꯤꯕꯅ ꯑꯉ ꯂꯩꯗ
ꯎꯝ ꯅꯥꯇꯦꯍꯦ ꯃꯌꯥꯡꯅꯤ ꯂꯥꯛ ꯅꯝꯃꯤ
ꯎꯝ
ꯇꯔꯒ ꯇꯔꯦꯅ ꯉꯔꯥꯡꯒꯥꯗꯤ ꯐꯅꯤꯡꯕꯅ ꯅꯣꯏꯒꯤ ꯉꯥꯝꯕꯤꯗꯨꯅ ꯑꯗꯨꯝ ꯍꯟꯖꯤꯟ ꯍꯟꯖꯤꯟ ꯍꯥꯏꯔꯤ ꯅꯥꯔꯝꯃꯤꯅꯤꯅꯦ ꯍꯧꯖꯤꯗꯤ ꯅꯥꯔꯝ ꯊꯅꯤꯅ ꯇꯁꯤꯟꯟꯅꯗꯕꯅꯦꯁꯦ
ꯑꯗꯨꯗꯩꯗꯤ ꯑꯩꯗꯨ ꯅꯨꯡꯁꯤꯔꯛꯇꯗꯅ ꯃꯤ ꯅꯥꯕꯒ ꯈꯜꯂꯛꯇ꯭ꯔꯕꯅꯤ
ꯃꯣꯏꯅ ꯍꯜꯍꯟꯗ꯭ꯔꯣ ꯃꯣꯏꯅ ꯍꯦꯟꯅ ꯋꯥꯕꯤꯕꯩ ꯇꯞ ꯇꯧꯁꯤꯜꯂꯛꯇ꯭ꯔꯥ
ꯁꯣꯛꯇꯥꯜ
ꯎꯝ
ꯑꯁ
ꯀꯥ ꯏꯕꯣꯝꯆꯒ ꯏꯟꯗꯣꯝꯆꯥ ꯔꯣꯅꯤ ꯁꯥꯎꯅꯕ꯭ꯔ ꯈꯪꯗ ꯈꯥꯒꯥ
ꯁꯥꯎꯅꯔꯝꯅꯤ
ꯅꯨꯄꯤ ꯌꯝ ꯂꯩ ꯍꯥꯏꯕꯅꯤ
ꯁꯥꯎꯅꯔꯝꯅꯦꯕ ꯁꯣꯏꯗꯅ ꯁꯥꯎꯅꯔꯝꯅꯤ ꯁꯥꯎꯅꯗꯅꯤꯡꯉꯥꯏ ꯃꯔꯝ ꯂꯩꯔꯣꯏ
ꯃꯣꯏꯁꯨ ꯃꯤꯃꯥꯡ ꯊꯣꯛꯄꯥꯥ ꯌꯗꯕ ꯑꯣꯏꯕꯩꯅꯦꯕ
ꯃꯤꯃꯥꯡ ꯊꯣꯛꯑꯒ ꯂꯦꯝꯗꯕꯅ ꯑꯣꯏꯕꯒꯤꯀꯣ ꯊꯣꯛꯇꯕꯩ ꯋꯥꯅꯤ ꯆꯨꯝꯃꯦ ꯑꯩ ꯈꯨꯗꯣꯞꯁꯦ ꯁꯥꯗꯣꯛꯇꯗꯤ ꯌꯥꯔꯣꯏꯅꯥꯕ ꯇꯤꯛꯑꯅꯤ
ꯄꯤꯔꯣ ꯑꯩꯒꯤ ꯑꯣꯏꯔꯒꯦ
ꯍꯣꯏ ꯑꯣꯏꯅꯕꯖꯨ ꯃꯔꯥꯡ ꯀꯥꯏ ꯊꯣꯛ ꯍꯦꯛ ꯀꯥꯏꯊꯣꯛꯑꯒ ꯊꯝꯅ ꯐꯣꯜ ꯂꯩꯊꯣꯛꯎꯅꯤ
ꯑꯩꯗꯤ ꯊꯨꯟꯗ ꯍꯥꯞꯆꯤꯟꯒꯦꯅꯦ ꯍꯥꯏꯕꯣꯏ ꯅꯤꯡꯉꯣꯔꯦ
ꯎꯝ ꯑꯗꯨꯒꯨꯝꯕ ꯑꯗꯨꯒꯨꯝꯕ ꯂꯣꯟ ꯉꯥꯡꯅꯨ ꯍꯥꯏꯗ꯭ꯔꯣ ꯍꯥ
ꯅꯪꯒꯤ ꯐꯣꯟꯗꯧ ꯁꯤꯗ ꯁꯤꯗꯗꯤ ꯁꯨꯡꯇꯠꯇ ꯇꯠꯗꯔꯤꯁꯦ ꯀꯃꯥꯏꯟ ꯇꯧꯔꯤꯅꯣꯕ
ꯅꯦꯠ ꯁꯝꯃ ꯁꯥꯅꯩꯖꯤꯗꯤ
ꯑꯗꯨ ꯍꯥꯟꯅ ꯌꯥꯔꯝꯁꯤꯗꯤ ꯌꯥꯔꯝꯗ꯭ꯔꯔꯤꯗꯨꯗꯤ ꯈꯔ ꯌꯥꯔꯕ ꯃꯥꯜꯂꯦ ꯅꯪ ꯐꯣꯟꯗꯔꯤ ꯈꯟꯕꯗꯣ
ꯌꯥꯔꯃꯜꯂꯦ
ꯅꯦꯅꯦꯅ ꯕꯨꯡꯉꯣ ꯑꯗꯨꯅꯤꯗꯣ ꯂꯥꯕ ꯍꯥꯏ ꯂꯥꯛꯑꯦꯌꯦ
ꯑꯒꯣꯖꯦ ꯅꯩꯔꯝꯅꯦꯃꯦ ꯅꯣꯏ
ꯉꯁꯥꯏꯁꯨ ꯃꯥꯥꯁꯦ ꯂꯩꯐꯝ ꯈꯪꯗꯕ ꯑꯩꯅ ꯀꯧꯕ ꯃꯌꯥꯝ ꯃꯌꯥꯝ ꯀꯧꯕ ꯃꯒꯣꯏ ꯀꯥꯗꯒꯤ ꯈꯨꯝꯃꯛꯏ
ꯇꯨꯝꯕꯤ ꯈꯣꯡꯒ꯭ꯔꯥꯎ ꯑꯃꯝꯇ ꯂꯩꯖꯦ ꯏꯕꯦꯝꯃ ꯍꯥ ꯀꯩꯅꯣ ꯅꯪ ꯐꯣꯟ ꯇꯧꯕꯔꯥ ꯐꯣꯜꯂꯣꯟ ꯅꯥꯅꯥꯎ ꯀꯄꯥꯕꯗꯤ ꯅꯉꯣꯟꯗ ꯐꯣꯟꯗ ꯀꯥꯞꯄꯥꯕ ꯕ ꯄꯩꯁꯥ ꯍꯌꯦꯡ ꯋꯔꯧꯗ ꯄꯤꯒꯗꯕꯅꯤ ꯑꯥ
ꯆꯧꯁꯤꯔꯣ ꯍꯌꯦꯡ ꯅꯦꯅꯦ ꯅꯪ ꯏꯝꯐꯥꯜ ꯆꯠꯅꯤꯡꯉꯦꯗꯣ
ꯎꯝ
ꯑꯦ ꯑꯥ ꯅꯪ ꯌꯥꯎꯗꯗꯤ ꯌꯥꯗ꯭ꯔꯣ ꯍꯥꯏꯖꯦ ꯌꯥꯕꯨꯗꯤ ꯌꯥꯏ
ꯑꯩꯁꯦ ꯅꯥꯕ ꯀ꯭ꯔꯤꯝꯒꯤ ꯄꯩꯁꯥ ꯂꯧꯁꯜꯂꯗꯤ ꯏꯝꯐꯥꯜꯗ ꯆꯠꯂꯤꯉꯩꯗꯨꯗ ꯀ꯭ꯔꯤꯝ ꯂꯩꯔꯛ ꯌꯥꯕꯅꯤ
ꯑꯗꯨꯏ ꯀ꯭ꯔꯤꯝꯗꯨ ꯄꯣꯠ ꯑꯇꯣꯞꯄ ꯑꯣꯏꯅ ꯂꯧꯁꯜꯂꯁꯨ ꯂꯧꯁꯜꯂꯑꯒꯦꯗ ꯇꯣꯝꯕꯤ ꯂꯣꯁꯜꯂ ꯀꯩꯅꯣ ꯌꯥꯎꯔꯝꯗꯗꯤ ꯃꯥꯡꯗꯧ ꯁꯔꯨꯛ ꯄꯩꯁꯥ ꯑꯣꯏꯅꯗꯤ ꯑꯩ ꯐꯪꯗꯧ ꯃꯥꯟꯗꯦ ꯑꯥ ꯁꯤꯗ ꯍꯥꯟꯅ ꯌꯥꯕ ꯂꯩꯗꯨꯅꯦ ꯁꯤꯗ ꯏꯁꯤꯡ ꯀꯥꯂꯤꯖꯦ ꯑꯩꯈꯣꯏ ꯊꯛꯑꯝꯕꯅꯦ ꯁꯤꯗ ꯏꯁꯤꯡ ꯈꯨꯖꯥꯏ ꯑꯃ ꯂꯩꯖꯩ ꯍꯧꯖꯤꯛ ꯑꯩꯈꯣꯏꯅ ꯊꯛꯄꯩꯅꯦꯕ ꯌꯥꯗ꯭ꯔꯤꯉꯩꯗ ꯀꯟꯕ
ꯑꯩ ꯊꯛꯅꯕꯅꯦ ꯃꯤꯉꯣꯟꯗ ꯄꯥꯎꯄꯤꯗ ꯄꯤꯊꯛꯀꯥꯅꯨ ꯑꯩ ꯏꯁꯤꯡ ꯌꯥꯗ ꯉꯥꯏꯔꯤꯉꯩꯗ ꯊꯛꯄꯗꯣ ꯌꯝ ꯍꯩꯅꯥꯗꯦ ꯏꯁꯤꯡ ꯊꯅꯤꯡꯗꯦ
ꯏꯁ
ꯍꯜꯂꯣ
ꯑꯩ ꯏ ꯊꯪꯅꯤꯡ ꯂꯕꯩꯅꯦ ꯈꯉꯕ ꯔꯣꯅꯦ
ꯑꯥꯏ ꯇꯨꯝꯗꯦ ꯅꯦꯅꯦꯅꯦ ꯏꯁꯤꯡꯁ ꯂꯣꯏ ꯊꯛꯇꯣꯛꯈ꯭ꯔꯦ ꯇꯤ ꯀꯥꯏ ꯂꯩꯒ ꯕꯕꯣꯛ ꯐ ꯃꯗ ꯀꯅꯥꯏ ꯐꯤꯅ ꯁꯤꯒ ꯟꯆꯟ ꯃꯅꯥꯎꯄꯤꯗ ꯄꯤꯅꯕꯅꯦꯅ ꯍꯥ ꯎ ꯑ ꯁꯨꯠ ꯃꯔ ꯇꯣꯏꯂꯖ ꯃꯔꯨꯝꯗꯨꯛꯀꯤ ꯅꯠꯇꯦ ꯀꯣꯔꯧꯅ ꯁꯥꯕ ꯄꯤꯔꯝꯕꯅꯣ
ꯎ ꯇꯥꯡꯒꯤꯁꯨ ꯂꯩꯕ꯭ꯔꯥ ꯑꯗꯨ ꯁꯨꯠꯇꯣ ꯑꯗꯨ ꯍꯥꯏꯗꯤ
ꯋꯥꯔꯧꯅ ꯁꯥꯕ ꯐꯅꯦꯛꯁꯤꯗꯤ ꯌꯥꯏꯑꯕ ꯄꯤꯁꯤ ꯄꯤꯛꯑꯦꯕ ꯅꯤ ꯄꯥꯔꯣ ꯄꯧꯠꯇ
ꯏꯅꯦꯗꯣ ꯍꯡ ꯄ꯭ꯂꯥꯎ ꯄꯨ꯭ꯔꯨ ꯑꯣꯏꯌꯨ
ꯅꯅꯦ ꯍꯌꯦꯡ ꯇꯨꯃꯤꯟꯅ ꯄ꯭ꯂꯥꯎ ꯄꯨꯔꯛꯏꯦ
ꯎꯝ
ꯀꯒꯦ
ꯑ
ꯍꯥꯎꯗ ꯍꯁ ꯔ ꯍꯦ. ꯅꯣꯡꯃꯣꯏ ꯄ ꯂꯥꯎꯗꯦ ꯍꯥꯎꯕꯅꯦ ꯑꯗꯣ ꯑꯩꯗꯤ ꯄ ꯂꯥꯎꯗꯣꯏꯅꯅꯦ ꯃꯤꯗꯧꯅ ꯏꯟꯁꯥꯡ ꯅꯥꯗ ꯁꯔ ꯆꯥꯕꯗꯣ ꯑꯗꯨꯕꯨꯗꯤ ꯊꯥꯡꯅꯩ ꯁꯦꯡꯅ ꯄ꯭ꯂꯥꯎ ꯐꯨꯝ ꯐꯣꯡ ꯁꯥꯕꯗꯣ ꯑꯗꯨ ꯆꯥꯕ. ꯅ ꯍꯥꯎꯋꯏ
ꯍꯥꯎꯅꯤ
ꯕꯤꯕꯦꯀ ꯑꯗꯨꯗ ꯆꯂꯨꯒꯤꯦ
ꯐꯣꯡ ꯐꯣꯡꯁꯕ ꯆꯥꯅꯤꯡꯉꯦ ꯍꯥꯏ ꯃꯥ ꯏꯟꯖꯥꯡ ꯌꯥꯎꯖꯗ꯭ꯔꯁꯨ ꯌꯥꯏ ꯍꯥꯏꯌꯦꯅ ꯂꯨꯍꯣꯡꯉꯤꯁꯦ ꯃꯥ ꯂꯥꯎ ꯆꯅꯕ ꯁꯥꯔꯦꯗ ꯃꯤꯗ ꯈꯊꯗꯧꯔꯦ ꯎꯝ
ꯑꯦ
ꯇꯥꯔꯤ
ꯑꯗꯨ ꯃꯤ ꯅꯪꯗꯣ ꯍꯌꯦꯡ ꯏꯅꯥꯎꯒ ꯆꯠꯂꯨꯔꯁꯨ ꯌꯥꯗꯦ ꯌꯥꯝꯅꯤꯉꯣ
ꯆꯠ. ꯂꯨꯒꯦ ꯈ꯭ꯡꯅ ꯍꯥꯏꯔꯒ ꯃꯥꯡꯗꯕ ꯑꯣꯏꯇꯥꯥꯔꯗꯤ ꯁꯦ ꯆꯠꯅꯤꯡꯒꯗꯕꯗꯅꯦ ꯃꯥꯡ ꯇꯜꯂꯦ ꯀꯗꯅ ꯀꯗꯤ ꯏ ꯀꯌꯥ
ꯔꯤꯝ. ꯁꯇ ꯌꯦꯡꯗꯣꯏꯅꯦ
ꯏꯃ. ꯔꯖꯦꯟꯁꯤ ꯀꯣ ꯍꯈꯣꯏꯕꯥ
ꯏꯃꯥꯔꯖꯦꯟꯁꯤꯅ ꯕꯕꯥ ꯌꯦꯡꯈꯤꯕꯗꯣ ꯍꯌꯦꯡ ꯌꯦꯡꯗꯣꯏꯁꯤꯅ ꯅꯪꯒꯤ ꯅꯍꯥꯟ ꯌꯦꯡꯕꯗꯣ ꯑꯗꯣꯝꯗ
ꯑꯦ ꯁꯖꯔꯗ ꯌꯦꯡꯗꯣꯏꯔꯥ
ꯐꯖ. ꯔꯤꯗ ꯅꯠꯇꯦ ꯏꯟ ꯇꯤꯗ
ꯑꯗꯨ. ꯑꯗꯨꯅ ꯎꯝ ꯑꯥ ꯇꯦꯔꯁ ꯂꯧꯒꯦ ꯍꯥꯏꯔꯣ ꯍꯥꯏꯔꯣ ꯄꯨꯡ ꯀ ꯂꯧꯣ ꯍꯥꯏꯔꯣ ꯀꯩꯦ ꯑꯁꯦ
ꯍꯌꯦꯡ ꯑꯗꯨꯝ ꯑꯃ ꯍꯦꯛꯇ ꯌꯥꯏ ꯍꯥꯏ ꯉꯁꯤ ꯂꯧꯕ ꯍꯥꯏꯍꯧꯋꯦ ꯉꯁꯤꯗꯤ ꯂꯧꯔꯔꯒꯦ ꯑꯩ ꯂꯧꯔꯒꯦ ꯑꯥ
ꯑ ꯌꯥꯍꯧꯕ꯭ꯔꯣ
ꯀ ꯌꯥꯎꯗꯗꯤ ꯀꯩꯅꯣ
ꯎꯝ
ꯃꯃꯥꯏ ꯊꯥꯖꯤꯜꯂꯦꯗꯅ ꯌꯥꯗ꯭ꯔꯗꯤ
ꯇꯤꯟ ꯃꯆꯥ ꯑꯃ ꯆꯪꯕꯁꯨ ꯌꯥꯗꯕꯅꯦ ꯃꯤꯗꯩꯁꯨ ꯀꯣ ꯑꯩꯁꯨ ꯉꯥꯃꯨꯛ ꯅꯥꯀꯣꯡꯗ ꯀꯥꯡꯕ ꯁꯪꯉꯦ ꯑꯗꯨꯝ ꯊꯣꯛꯈ꯭ꯔꯦ ꯊꯣꯛꯈ꯭ꯔꯕ ꯊꯣꯛꯇ꯭ꯔꯕ ꯈꯜꯂꯦꯗ ꯐꯈ꯭ꯔꯦ ꯑꯩꯗꯤ
ꯑꯗꯣ ꯑꯩꯗꯤ ꯀꯥꯡꯅꯨꯡ ꯄꯥꯏꯁꯟ ꯍꯥꯏꯁꯦ ꯀꯩ ꯄꯥꯏꯁꯟꯅꯣ ꯈꯪꯗꯦꯕ ꯑꯩꯗꯤ ꯀꯥꯡꯅꯨꯡ ꯁꯨꯃꯥꯏꯅ ꯄꯥꯏꯁꯟꯈꯤꯕꯗꯤꯅꯦ ꯑꯗꯨꯝ ꯅꯝꯊꯤ ꯑꯣꯣꯟꯖꯈꯤꯕ꯭ꯔꯥ ꯈꯪꯗꯦꯕ
ꯑꯗꯨꯗ ꯑꯩꯅ ꯍꯧꯖꯤꯛ ꯑꯗꯨꯗ ꯑꯩ ꯇꯧꯗꯦꯁꯨ
ꯑꯗꯨꯝ ꯐꯤ ꯁꯥꯔꯅꯤꯡꯉꯦꯗ ꯄꯥꯔꯁꯟꯒꯤ ꯑꯗꯨꯝ ꯌꯥꯎꯋꯦꯕ ꯑꯩ ꯌꯥꯎꯒꯗꯤ
ꯑꯗꯨ ꯃꯥꯗꯣ ꯍꯥꯟꯅ ꯍꯨꯔꯒ ꯂꯩꯕꯗꯨꯗ ꯆꯌꯦꯡ ꯅꯞꯁꯤꯜꯂ ꯂꯩꯖꯥꯕ
ꯀꯛꯆꯤꯡꯒꯨꯝꯕ ꯑꯣꯏꯕ꯭ꯔꯥ ꯈꯪꯗꯦ ꯃꯥꯏꯁꯤꯅꯦ
ꯎꯝ ꯑꯗꯣ ꯁꯤꯔꯗꯗꯤꯅ ꯊꯤꯕ ꯊꯣꯛꯈꯤꯣꯏꯅꯤꯒ ꯑꯗꯨꯝ
ꯎꯝ ꯠꯇꯕꯗ ꯀꯗꯕ
ꯑꯗꯨꯏꯗ ꯃꯥꯒꯤꯅ ꯑꯃꯨꯛ ꯌꯥꯝ ꯃꯅꯨꯡ ꯆꯂꯝꯝꯕꯗꯨꯒꯤꯅꯦꯕ
ꯎꯝ
ꯇꯔꯦ ꯅꯪꯒꯤ
ꯗꯤꯕꯤꯀꯥ ꯑꯗꯨꯁꯨ ꯑꯝꯇꯪ ꯋꯥꯔꯤꯗꯤ ꯁꯥꯔꯗꯤ ꯐꯒꯗꯝꯕꯅꯤ
ꯗꯤ ꯀ ꯁꯥꯟꯗꯗꯤ ꯌꯥꯗ꯭ꯔ ꯍꯥꯏ ꯆꯒ ꯏꯅꯣꯅꯦ
ꯅꯠꯇꯦ ꯃꯤꯗꯣ ꯈꯔ ꯊꯨꯅ ꯄꯕ ꯁꯥꯎꯅꯕ ꯍꯥꯏꯕꯅꯦ
ꯑꯗꯨꯗꯣ ꯑꯩꯉꯣꯟꯗ ꯍꯟꯖꯤꯟ ꯍꯟꯖꯤꯟ ꯇꯧꯔꯨꯔꯦ ꯇꯥꯡꯗ ꯍꯟ ꯍꯟꯖꯤꯟ ꯇꯧꯔꯁꯤꯔꯦ ꯁꯤꯨꯖꯤꯅ ꯍꯟꯖꯤꯟ ꯍꯟꯖꯤꯟ ꯇꯧꯔꯦ
ꯋꯥꯔꯤꯗꯣ ꯄ ꯄꯞ ꯁꯥꯗꯣꯛꯑꯗꯤ
ꯅꯪ ꯇꯧꯔꯤꯁꯦ ꯍꯦꯛꯇ ꯖꯣꯕ ꯂꯥꯎꯅ ꯇꯧꯕꯗꯨꯅꯦꯕ ꯄꯥꯝꯃꯤꯁꯦ
ꯑꯥꯎ
ꯎꯝ
ꯇꯤ ꯇꯤꯠ ꯍꯩꯅꯗꯦꯕ ꯍꯟꯗꯛꯀꯤ ꯆꯪꯉꯛꯄꯗ ꯑꯩꯒꯤꯗꯨ ꯈꯔ ꯅꯩꯔꯦ ꯆꯪꯉꯗꯤ ꯐꯩꯗꯅ
ꯈꯪꯕꯑꯣꯡꯗ
ꯎꯝ ꯗꯈꯤꯟ
ꯏꯃꯥꯟ ꯎꯝ ꯅꯌꯨꯗꯤ ꯅꯔꯛꯄꯁꯨ ꯌꯥꯏ ꯇꯔꯦꯠ ꯁꯨꯨꯔꯗꯥꯏꯁꯤꯒ
ꯎꯝ ꯑꯩꯌꯣꯏꯒꯤ ꯋꯥꯔꯤ ꯐꯣꯟ ꯇꯧꯕꯗ ꯌꯥꯝ ꯑꯩ ꯐꯣꯟ ꯇꯧꯕꯗ ꯑꯩ ꯄꯩꯁꯥ ꯑꯝꯇ ꯆꯪꯉꯛꯇ꯭ꯔꯤꯕ
ꯎ ꯅꯩꯕꯁ ꯌꯥꯏ ꯅꯩꯕꯁ ꯌꯥꯦꯏ ꯑꯩꯁꯨ ꯆꯪꯉꯛꯇꯦ ꯑꯗꯨꯗꯅꯦ ꯑꯩ ꯙꯛ ꯂꯥꯛꯅ ꯇꯧꯁꯤꯜꯂꯛꯏꯗꯣ
ꯑꯣ ꯑꯗꯨꯗꯤ ꯑꯩꯅ ꯏꯕ ꯇꯥꯔꯦ ꯑꯣ ꯃꯥꯏꯒꯠ
ꯑꯗꯣ ꯑꯃꯨꯛꯁꯨ ꯅꯪꯒꯤꯅ ꯑꯃꯨꯛ ꯋꯥꯡꯕ ꯍꯦꯜꯂꯦ ꯄꯣꯏꯟ ꯑꯗꯣ ꯃꯛꯄꯣꯏ ꯉꯥꯡꯕꯨ ꯍꯦꯜꯂꯑꯏꯁꯦ ꯉꯔꯥꯡ ꯏꯅꯥꯎꯒꯁꯨ ꯥꯡ ꯁꯥꯟꯅꯕꯗꯣ ꯑꯗꯨꯗꯤ ꯈꯨꯗꯤ ꯑꯃ ꯊꯤꯍꯧꯕꯅꯦ ꯆꯥꯇꯔꯨꯛ ꯇꯔꯦꯠꯂꯒ ꯑꯃ
ꯀꯩꯒꯤꯅꯣꯕꯗꯣ ꯌꯥꯝ ꯅꯦꯝꯍꯜꯂꯤꯕꯕꯣ
ꯃꯤꯅꯤꯠ ꯇꯔꯥꯗꯪ ꯁꯥꯟꯅꯩꯔꯃꯤ ꯐꯇ ꯀꯛꯈꯤꯕ ꯉꯥꯏꯗꯦ ꯃꯣꯏꯗꯤ
ꯁꯥꯟꯅꯕ ꯌꯥꯔꯤꯒꯦ ꯑꯗꯨꯝ ꯁꯥꯟꯅꯕ ꯌꯥꯕꯗꯨꯕꯨ ꯑꯩ ꯈꯣꯡꯒꯥꯎ ꯅꯥꯎꯁ ꯑꯃ ꯂꯩꯕꯗꯤ ꯌꯥꯔꯣꯏ ꯃꯁꯥ ꯋꯥꯏ ꯁꯪꯗ꯭ꯔꯦ
ꯎꯝ ꯑꯗꯨ ꯌꯥꯔꯦ ꯀꯅꯥꯅ ꯊꯥꯕꯩ ꯄꯦꯠꯅꯣ ꯑꯃ ꯂꯩꯍꯧꯕꯅꯤꯀꯣ ꯃꯄꯥꯡꯒꯥꯗ ꯑꯩꯅ ꯑꯩꯒꯤ ꯣꯡꯒꯥꯥꯎ ꯆꯥꯊꯤ ꯀꯅ ꯀꯥꯎꯅꯔꯒ ꯑꯃꯨꯛ ꯑꯩ ꯈꯣꯡꯒꯥꯎꯗꯔ ꯅꯞꯄ ꯂꯩꯔꯝꯃꯤꯅꯤꯅꯦ
ꯃꯥꯗꯤ ꯀꯥꯎꯕꯨ ꯀꯧꯔ ꯃꯅꯤ ꯅꯠꯇꯒꯔ ꯄꯨꯁꯨꯦ ꯑꯩꯅ ꯄꯦꯠ ꯑꯃꯇꯪ ꯊꯥꯒꯦ ꯀꯔꯥꯏ ꯆꯨꯞꯄꯗ ꯊꯥꯏ ꯑꯗꯣ ꯑꯩꯐꯦꯠ ꯊꯥꯕꯗꯣ ꯆꯟꯖꯪꯒꯤ ꯆꯥꯛꯀꯧꯕꯖꯄ ꯅꯨꯃꯤꯠꯇ ꯑꯗꯨꯁꯨ ꯑꯗꯨꯁꯨ ꯑꯩꯗꯤ ꯐꯤꯒꯥ ꯐꯤꯒ ꯊꯝꯃꯤꯟꯅꯕꯅꯤꯅ ꯑꯗꯨꯝ ꯁꯨꯈ꯭ꯔꯦ ꯑꯗꯨ ꯈꯛꯇꯅꯦ ꯏꯝꯄꯦ ꯊꯥꯒꯁꯦ
ꯈꯪꯗꯦ ꯐꯪꯗꯦ ꯌꯥꯅꯕ ꯑꯃ ꯄꯨꯔꯛꯑꯣ ꯑꯩꯒꯤꯗꯤ ꯅꯠꯇꯦ ꯂꯥꯁꯗ ꯁꯥꯏꯝ ꯍꯗ ꯑꯣꯅꯤ ꯂꯥꯥꯁꯅꯤꯅ
ꯑꯩꯗꯤ ꯁꯤꯖꯤꯟꯅꯗꯦ ꯈꯪꯗꯦ